ꯎ
ꯑꯥ
ꯁꯥꯥꯏꯕ ꯁꯥꯕ
ꯇꯥꯏ
ꯀꯩꯗꯧꯔꯤ ꯅ
ꯇꯥꯏ
ꯍꯗꯧꯔꯤꯅ
ꯑꯦ ꯐꯝꯔꯒ ꯂꯩꯌꯦ ꯅꯪꯗꯤ
ꯍꯥꯏꯗꯤ ꯇꯨꯝꯃꯦ
ꯇꯨꯝꯃꯦ ꯍꯥꯏ ꯏꯟꯊꯟꯗꯔ
ꯏꯃꯥꯟꯅ ꯊꯒ ꯂꯩꯒꯦ
ꯑꯣ ꯑꯦ ꯀꯔꯤꯁꯥꯡ ꯑꯩꯗꯤ ꯍꯋꯥꯏ ꯍꯋꯥꯏꯒ ꯑꯂꯨ ꯅꯪꯗꯤ
ꯑ ꯆꯞ ꯃꯥꯟꯅꯩꯑꯦ ꯍꯋꯥꯏ ꯑꯩꯁꯨꯖꯩ
ꯑꯣ ꯑꯁ ꯌꯥꯝ ꯍꯥꯎꯋꯦꯀꯣ ꯍꯏ ꯍꯋꯥꯏ ꯑꯂꯨꯗꯣ
ꯄꯦꯟ ꯀꯔꯤꯗ
ꯎꯝ
ꯍꯋꯥꯏꯕꯨꯗꯤ ꯄꯦꯜꯂꯦꯕ
ꯎꯝ ꯉꯔꯥꯡ ꯏꯊꯟꯗ
ꯎꯝ ꯃꯔꯪ ꯀꯩ ꯍꯥꯏꯕ ꯎꯝ
ꯑꯦ ꯑꯝꯇ ꯍꯥꯏꯕꯤꯒꯤꯅꯦꯇꯥꯛꯑꯣ ꯇꯥꯛꯑꯣꯀꯣ ꯉꯔꯥꯡ ꯉꯔꯥꯡ ꯇꯨꯝꯗ꯭ꯔꯦ ꯑꯗꯣ ꯑꯁ ꯌꯥꯔꯦ ꯍꯧꯖꯤꯛ ꯇꯨꯝꯅꯤꯡꯕꯅ
ꯍ ꯌꯦꯡꯉꯨꯕ
ꯑꯥ
ꯑꯩꯁꯨ ꯌꯦꯡꯉꯤꯗ
ꯄꯨꯡ ꯄꯨꯡ ꯀꯌꯥꯗ ꯇꯨꯝꯕ꯭ꯔꯥ ꯅꯪꯗꯤ
ꯎꯝ ꯗꯪꯗ ꯎ ꯎ ꯑꯣꯏꯔꯝꯅꯤ
ꯄꯨꯡ ꯑꯍꯨꯝ
ꯎꯝ
ꯑꯣ ꯅꯪꯗꯤ ꯍꯧꯖꯤꯛ ꯇꯨꯝꯅꯤꯡꯗ꯭ꯔꯣ
ꯅꯤꯡꯦ
ꯇꯃꯤ ꯑꯁ
ꯂꯥꯏꯔꯤꯛ ꯄꯥꯅꯤꯡꯉꯥꯏꯁꯨ ꯂꯩꯔꯤ
ꯑꯣ ꯑꯦ ꯅꯪ ꯀꯣꯂꯦꯖ ꯇꯝꯕ꯭ꯔꯥ ꯍꯧꯖꯤꯛ
ꯍꯣꯏ ꯇꯃꯦ
ꯑꯣ ꯑꯣ ꯍꯣꯏ ꯁꯤꯃꯤꯁꯇꯔ ꯀꯌꯥ
ꯠꯁꯔꯠ ꯀꯩꯅ ꯌꯥ ꯍ ꯑꯥ
ꯑꯦ ꯌꯥꯝ ꯁꯤꯅꯤꯔ ꯃꯥꯜꯂꯦꯀꯣ ꯑꯗꯨꯗꯤ
ꯑꯣꯏꯗꯤꯗ ꯆꯍꯤ ꯇꯋꯦꯟꯇꯤꯊꯔꯤ ꯆꯪꯉꯦ
ꯑ
ꯅꯪꯗꯤ
ꯉꯔꯥꯡ ꯑꯩꯗꯤ ꯁꯦꯀꯦꯟ ꯁꯦꯃꯤꯁꯇꯔ ꯍꯧꯖꯤꯛ
ꯎꯝ
ꯉꯔꯥꯡ ꯉꯔꯥꯡ ꯅꯪ ꯕꯣ ꯌꯦꯡꯕꯗꯣ
ꯎꯝ
ꯅꯪ ꯅꯪ ꯉꯔꯥꯡꯕ ꯑꯣꯏꯌꯦ ꯃꯗꯣ ꯀꯔꯤ ꯀꯔꯤ ꯇꯤꯝ ꯁꯞꯄꯣꯔꯠ ꯇꯧꯔꯦ ꯅꯪ
ꯍꯥꯏ ꯍꯥꯏꯕ ꯌꯥꯕ꯭ꯔꯥ
ꯎꯝ
ꯌꯥꯕ꯭ꯔꯥ ꯍꯥꯏꯗꯣꯛꯄ ꯌꯥꯕ꯭ꯔꯕ ꯍꯥꯏꯗꯣꯛꯄ ꯌꯥꯕ꯭ꯔꯥ ꯑꯣꯕ꯭ꯔꯣ ꯕꯔꯖꯤꯔꯣ ꯇꯧꯕꯅꯦ
ꯑ ꯕ꯭ꯔꯖꯌꯥ
ꯑꯥ
ꯑꯩꯗꯤ ꯑꯩ ꯑꯩꯁꯨ ꯚꯔꯖꯤꯜ ꯁꯄꯣꯔꯠ ꯇꯧꯋꯦ ꯑꯗꯣ ꯑꯁ ꯃꯣꯏ ꯄꯤꯟꯦꯜꯇꯤ ꯆꯟꯗꯦ ꯌꯥꯗ꯭ꯔꯦ ꯃꯩꯁꯂ ꯗꯎ ꯌꯥꯗꯦ ꯑꫭꯏ
ꯍꯣꯏ
ꯎꯝ ꯍꯧꯖꯤꯛ ꯇꯨꯃꯤꯅꯤꯡꯕꯅꯥ ꯎꯝ ꯌꯥꯝ ꯇꯨꯡꯅꯤꯡꯉꯦ ꯑꯗꯨꯁꯨ ꯄꯥꯏꯔꯛꯇꯦꯗꯅ
ꯑꯣ
ꯑꯦ ꯑꯩꯒꯤ ꯑꯩꯒꯤ ꯃꯈꯣꯟ ꯌꯥꯝ ꯇꯨꯅꯤꯡꯕ ꯃꯥ ꯃꯥꯟꯕ꯭ꯔꯥ
ꯍꯨꯨꯔꯤ ꯆꯨꯕ ꯃꯜꯂꯦ ꯕꯨꯔꯤꯡ ꯌꯥꯝ ꯆꯨꯕ ꯃꯜꯂꯦꯕ
ꯅꯠꯇꯦꯗ
ꯑꯁꯤ ꯇꯝꯄꯥꯛꯇ ꯂꯩꯕ꯭ꯔꯥꯅꯪ ꯇꯝꯄꯥꯛꯇ ꯂꯩꯕ꯭ꯔꯥ ꯆꯤꯡꯗ ꯂꯩꯕ꯭ꯔꯥ
ꯀꯔꯤ ꯇꯝꯄꯥꯛ ꯇꯝꯄꯥꯛꯈꯥꯏꯕ ꯑꯗꯨ ꯂꯩ
ꯑꯣ ꯎ ꯌꯥꯎꯗꯒ꯭ꯔ
ꯀꯔꯤ ꯍꯥꯏꯕ
ꯑꯗꯨꯒ
ꯍꯣꯔꯦꯟꯁꯨ ꯍꯣꯔꯦꯟꯁꯨ ꯕꯣ ꯌꯦꯡꯗꯣꯏꯔꯥ ꯅꯪꯁꯨ
ꯎꯝ ꯌꯦꯡꯗꫭꯏꯅꯤ
ꯀꯔꯤ ꯀꯔꯤ ꯀꯔꯤ ꯇꯤꯝ ꯁꯞꯄꯣꯔꯠ ꯇꯧꯕ꯭ꯔꯥ
ꯄꯦꯟ ꯇꯧꯒꯅꯤ
ꯏꯁꯄꯦꯟ ꯑꯩꯗꯤ ꯄꯣꯔꯆꯨꯒꯜ
ꯄꯣꯔꯇꯨꯒꯜ ꯐꯦꯟꯗꯣ ꯍꯩꯅꯗꯦꯕ
ꯎꯝ ꯎꯝ
ꯑꯩꯗꯤ ꯑꯔꯖꯦꯟꯇꯤꯅꯥꯅꯦ
ꯑꯣ ꯑꯦ ꯃꯤꯁꯤ ꯐꯦꯟꯔ ꯅꯪ
ꯎꯝ
ꯎꯝ ꯗꯨꯗꯤ ꯑꯩꯗꯤ ꯔꫭꯅꯥꯜꯗꫭ ꯐꯦꯟꯅꯦ
ꯃꯥꯟꯅꯗ꯭ꯔꯦ ꯗꯨꯗꯤ
ꯎꯝ ꯌꯥꯝ ꯃꯅꯥꯒꯦ
ꯅꫭꯏꯗ ꯅꯣꯡ ꯆꯨꯕ꯭ꯔꫭ
ꯅꯣꯡ ꯆꯨꯗꯤ ꯅꯨꯡꯁꯥ ꯌꯥꯝ ꯁꯥꯏ ꯍꯧꯖꯤꯛ
ꯎꯝ ꯉꯁꯥꯏꯗꯤ ꯅꯣꯡ ꯆꯨꯔꯃꯅꯦ ꯑꯩꯈꫭꯏꯁꯨ
ꯑꯥ ꯍꯧꯖꯤꯛ ꯑ ꯉꯁꯥꯏꯗꯤ ꯅꯣꯡ ꯆꯨꯨꯔꯦ ꯍꯧꯖꯤꯛ ꯍꯧꯖꯤꯛꯇꯤ ꯅꯨꯡꯁꯥ ꯌꯥꯝ ꯁꯥꯏ
ꯎꯝ ꯑꯈꯥꯏꯒ ꯆꯞ ꯃꯥꯟꯅꯩ ꯑꯗꯨꯗꯤ
ꯍ ꯉꯔꯥꯡ ꯇꯨꯝꯗꯕꯅ ꯌꯥꯝ ꯋꯥꯔꯦꯑꯦ ꯍꯧꯖꯤꯛꯐꯥꯎ
ꯑ ꯅꯠꯇꯦ ꯄꯨꯡ ꯃꯉꯥꯗꯨꯗꯨꯒꯤꯁꯨ ꯌꯦꯡꯕ꯭ꯔꯣꯅ
ꯄꯨꯡ ꯃꯉꯥ ꯍꯧꯋꯏ ꯍꯥ ꯌꯦꯡꯗꯦ ꯑꯗꯨꯗꯤ
ꯎꯝ ꯃꯅꯅꯦ ꯑꯗꯨꯗꯤ ꯑꯩꯗꯤ ꯇꯨꯝꯅꯤꯡꯗꯦ
ꯣꯝꯇ ꯑꯝꯇ ꯍꯥꯏꯕꯤꯉꯦ ꯅꯣꯏꯒꯤ ꯅꯣꯏ ꯀꯣꯂꯦꯖ ꯃꯇꯝꯗꯁꯨ ꯐꯥꯔꯁ ꯁꯤꯦꯃꯤꯁꯇꯔ ꯁꯦꯀꯦꯟ ꯁꯤꯦꯃꯤꯁꯇꯔꯒꯤ ꯔꯤꯖꯜꯗꯣ ꯊꯦꯡꯒꯅ ꯂꯥꯛꯄꯔꯥ
ꯍꯣꯏ ꯍꯣꯏ ꯊꯥ ꯊꯥ ꯑꯍꯨꯝ ꯃꯔꯤ ꯑꯗꯨꯝ ꯆꯠꯂꯦ
ꯑꯣ ꯑꯗꯨꯗꯤ ꯔꯤꯖꯜꯗꯤ ꯀꯃꯥꯏꯅ ꯀꯃꯥꯏꯅ ꯌꯦꯡꯗꯣꯏꯔꯥ
ꯍꯣꯏ ꯌꯦꯡꯗꯦ ꯑꯗꯨꯝꯦꯃꯤꯁꯇꯔ ꯁꯃꯤꯁꯇꯔ ꯑꯗꯨꯝ ꯑꯦꯠꯃꯤꯁꯟ ꯇꯧꯔꯒ ꯑꯗꯨꯝ ꯀꯥꯏ
ꯑꯦ ꯑꯗꯨꯗꯤ ꯦꯒ ꯦꯒ ꯆꯥꯄ
ꯕꯦꯛ ꯆꯠꯄ ꯑꯩꯣꯏꯁꯤꯡꯁꯨ ꯑꯩꯗꯤ ꯕꯒꯕꯨꯗꯤ ꯆꯠꯇꯦꯀꯣ ꯑꯗꯣ ꯕꯒ ꯆ ꯇꯈꯣꯏꯗꯣ ꯑꯗꯨꯝ ꯄ꯭ꯔꯤꯚꯌꯁ ꯖꯨꯅꯤꯌꯔꯈꯣꯏꯗꯣ ꯑꯗꯨꯝ ꯑꯃꯨꯛ ꯊꯥꯔꯦ ꯑꯗꯨ ꯍꯣꯏ ꯊꯥꯕ ꯀꯥꯟꯗ ꯖꯨꯅꯤꯌꯔ ꯍꯣꯏ ꯊꯥꯕ ꯀꯥꯟꯗ
ꯑꯣ ꯄꯩꯁꯥ ꯄꯤꯔꯒ
ꯍꯣꯏ ꯄꯦꯄꯔ ꯑꯃꯗ ꯂꯤꯁꯤꯡ ꯎꯝ ꯄꯦꯄꯔ ꯑꯃꯗ ꯐꯥꯏꯚ ꯇ ꯎꯝ ꯆꯅꯤ ꯆꯅꯤꯔꯥ ꯈꯪꯗꯦ ꯑꯗꯨꯒ ꯐꯣꯝ ꯐꯤꯜꯞ ꯑꯃꯨꯛ ꯑꯣꯏꯧꯔꯅꯤ
ꯑꯣ ꯑꯣ
ꯎꯝ ꯕꯦꯛ ꯆꯥꯕ ꯌꯥꯎꯕ꯭ꯔꯥ
ꯕꯦꯛ ꯆꯥꯕ ꯑ ꯌꯥꯅꯤ ꯍꯣꯏ ꯑꯩꯈꯣꯏ ꯑꯣꯖꯥꯁꯤꯡꯁꯦ ꯀꯣꯔꯦꯁꯄꯣꯟꯗꯦꯟꯁ ꯊꯝꯃꯔꯒ ꯀꯩꯅꯣ ꯑꯦꯛꯖꯥꯝꯁꯦ ꯌꯥꯝ ꯏꯁꯇ꯭ꯔꯤꯛ ꯇꯧꯋꯦ ꯎꯝ
ꯑꯣꯖꯥꯁꯨ ꯀꯣꯔꯣꯁꯄꯣꯗꯦꯟ ꯑꯗꯨꯃꯥꯏꯅ ꯇꯧꯕ꯭ꯔꯥ ꯔꯤꯒꯨꯂꯔ ꯑꯣꯏꯗꯕ꯭ꯔꯥ
ꯌꯥꯝ ꯌꯥꯝꯗꯤ ꯔꯤꯒꯨꯂꯔ ꯑꯣꯏꯗꯦꯗ
ꯎꯝ ꯈꯣꯏꯗꯤ ꯔꯤꯒꯨꯂꯔ ꯑꯣꯏꯌꯦ
ꯑꯣ
ꯀ꯭ꯥꯂꯁ ꯐꯖꯅ ꯂꯧꯕꯤꯌꯦꯕ
ꯑ
ꯏꯁꯇ꯭ꯔꯤꯛꯁꯨ ꯌꯥꯝ ꯑꯣꯏꯌꯦꯦ
ꯑꯣ ꯅꯪꯗꯤ ꯍꯧꯖꯤꯛ ꯑꯩꯠ ꯁꯤꯃꯤꯁꯇꯔꯅꯤꯀꯣ
ꯎꯝ ꯂꯣꯏꯗꯧꯔꯦ
ꯍ ꯈꯪꯅꯤꯗ ꯍꯣꯔꯦꯟ ꯕꯣ ꯌꯦꯡꯁꯦꯔꯥ ꯌꯦꯡ ꯌꯦꯡꯗꯣꯏꯔꯥ
ꯌꯦꯡꯗꯣꯏꯅꯦ ꯌꯦꯡꯁꯤ
ꯌꯦꯡꯁꯦ
ꯎꯝ ꯕꯤꯛ ꯐꯦꯟ ꯑꯣꯏꯔꯒ ꯀꯔꯤꯒꯤ ꯌꯦꯡꯗꯗꯤ
ꯑ
ꯎꯝ ꯀꯣꯏꯕ ꯆꯠꯒꯟꯕ꯭ꯔꯥ
ꯍꯥ
ꯀꯣꯏꯕ ꯆꯠ ꯉꯟꯕ꯭ꯔꯕꯅ ꯀꯣꯏ ꯆꯠ ꯄꯔꯣ ꯎꯝ
ꯆꯕ ꯆꯠꯄ ꯅꯠꯇꯦ ꯃꯇꯝ ꯂꯩꯇꯦ ꯑꯩ ꯀꯩꯅꯣ ꯐꯥꯁ ꯐꯨꯗꯠꯇ ꯂꯩꯕꯅꯦ ꯑꯗꯣ
ꯑꯣ ꯑꯣ ꯑꯣ ꯑꯗꯨꯗꯤ ꯄꯩꯁꯥ ꯌꯥꯝ ꯄꯥꯏꯔꯝꯅꯤ
ꯀꯔꯤ ꯄꯩꯁꯥ
ꯑꯩꯁꯨ ꯇꯧꯅꯤꯡꯕꯅꯦ ꯍꯟꯗ ꯀꯣꯆꯤꯡ ꯑꯃ ꯂꯧꯔꯒ ꯎ ꯊꯕꯛ ꯇꯧꯔꯒ ꯀꯣꯆꯤꯡ ꯇꯧꯁꯤꯔꯥ ꯈꯟꯕꯅꯦꯕ ꯁꯤ ꯂꯣꯏꯔꯒ ꯅꯣꯏꯗ ꯍꯩꯅꯧ ꯂꯩꯕ꯭ꯔꯥ ꯍꯩꯅꯧ ꯄꯥꯟꯕ꯭ꯔꯥ ꯍꯩꯅꯧ
ꯑꯣ ꯍꯣꯏ ꯍꯩꯅꯧ ꯂꯩꯌꯦ ꯍꯣꯏ ꯑꯩꯗꯤ ꯌꯥꯝ ꯆꯈ ꯆꯥꯔꯦ
ꯅꯨꯡꯉꯥꯏꯔꯤꯅꯤꯅꯦ ꯑꯩꯗꯤ ꯕꯖꯥꯔꯗꯒꯤ ꯂꯩꯔꯦ ꯑꯔꯒ ꯆꯤꯡꯍꯤ ꯀꯦꯖꯤ ꯑꯅꯤꯗꯤ ꯂꯩꯔꯦꯕ ꯅꯨꯃꯤꯠ ꯑꯃꯈꯛꯇ ꯆꯠꯊꯣꯛꯂ ꯂꯣꯏ
ꯌꯥꯝ ꯆꯥꯕ ꯃꯥꯅꯤꯀꯣ ꯅꯪ
ꯎꯝ ꯑꯁꯤꯒꯤ ꯑꯁꯤꯒꯤ ꯍꯩꯅꯥꯎꯁꯦ ꯌꯥꯝ ꯊꯨꯝꯃꯦꯕ
ꯑꯥ
ꯆꯤꯡꯒꯤꯗꯨꯒ ꯃꯥꯟꯅꯗꯦ
ꯑꯣ ꯑꯁꯦꯡꯕ꯭ꯔꯥ
ꯎꯝ
ꯑꯁꯦꯡꯕ꯭ꯔꯥ
ꯃꯅꯤ
ꯑꯩꯈꯣꯏ ꯑꯩꯗꯤ ꯑꯩꯈꯣꯏ ꯂꯩꯐꯝꯗ ꯂꯩꯕꯅꯦ ꯌꯥꯝ ꯊꯨꯝ ꯊꯨꯝ ꯊꯨꯝꯕꯁꯨ ꯊꯨꯝꯃꯦ
ꯎꯝ ꯊꯨꯝꯃꯅꯦ ꯂꯣꯏ ꯊꯨꯝꯃꯅꯦ ꯁꯤꯗꯗꯤ
ꯎꯝ
ꯆꯤꯇꯝ ꯄꯜꯗꯕꯤ ꯅꯪ ꯃꯊꯟꯗ ꯂꯩꯌꯦ ꯍꯥꯏꯕ꯭ꯔꯥ ꯇꯥꯕ꯭ꯔꯥ
ꯖꯤꯔꯥ
ꯇꯥꯕ꯭ꯔꯥ
ꯇꯥꯏꯌꯦ
ꯅꯪ ꯅꯥꯊꯟꯗ ꯂꯩꯏ ꯍꯥꯏꯕ꯭ꯔꯥ
ꯍꯧꯖꯤꯔꯥ
ꯎꯝ
ꯍꯧꯖꯤꯛꯇꯤ ꯏꯊꯟꯗ ꯍꯣꯏ
ꯎꯝ ꯅꯪ ꯂꯩꯕꯗꯤ ꯀꯅꯥ ꯀꯅꯥ ꯀꯅꯥ ꯀꯅꯥꯒ ꯂꯩꯕ꯭ꯔꯥ ꯅꯪ ꯂꯩꯃꯤꯟꯅꯕꯗꯤ ꯊꯥꯟꯗ ꯑꯗꯨꯝ ꯂꯩꯕ
ꯅꯠꯇꯦ ꯑꯩꯒꯤ ꯏꯌꯥꯝꯕ ꯑꯃ ꯑꯗꯨꯒ ꯏꯃꯥꯟꯅꯕ ꯑꯃ
ꯑꯣ ꯂꯣꯏ ꯂꯣꯏ
ꯅꯪꯗꯤ ꯑ ꯑꯩꯈꯣꯏ ꯑꯩꯈꯣꯏ ꯑꯍꯨꯝ ꯐꯥꯁ ꯐꯨꯗꯠꯇ ꯂꯩꯕꯅꯦ ꯑꯗꯨꯝ
ꯎꯝ ꯏꯗꯤ ꯃꯅꯕꯤꯒ ꯅꯤ ꯂꯩꯦ ꯎꯝ ꯐꯔꯦꯦ ꯑꯗꯨꯨꯝꯃꯛ ꯂꯩꯕꯗꯣ ꯎꯝ
ꯍꯩꯅꯤꯦꯗ ꯌꯥꯝꯅꯨꯡ ꯋꯥꯏ
ꯍꯝ ꯍꯝ
ꯌꯥꯝ ꯋꯥꯏ ꯌꯥꯝ ꯋꯥꯏ
ꯅꯤꯗ ꯊꯝꯕ ꯄꯨꯗꯤ
ꯉꯔꯥꯡ ꯇꯨꯝꯗꯕꯅ ꯑꯁ ꯍꯛꯆꯥꯡꯁꯦ ꯌꯥꯝ ꯅꯨꯡꯉꯥꯏꯇꯦ ꯍꯧꯖꯤꯛ ꯅꯨꯡꯁꯤꯠꯁꯨ ꯂꯥꯛꯇꯦ
ꯌꯥꯝ ꯁꯥꯔꯝꯃꯅꯤ ꯃꯄꯥꯟꯗꯗꯤ
ꯎꯝ ꯎꯝ ꯌꯥꯝ ꯁꯥꯏꯦ ꯑ ꯅꯪꯗꯤ ꯀꯅꯥ ꯀꯅꯥ ꯂꯩꯒꯦ ꯑ
ꯏ ꯃꯅꯕꯤꯒ ꯃꯥ ꯐꯤ ꯁꯨꯔꯦ ꯑꯩ ꯐꯃꯨꯡꯗ ꯑꯗꯨꯝ ꯂꯩ
ꯁ ꯑꯥꯎ ꯅꯪꯁꯨ ꯅꯪꯖ ꯉꯟꯁꯥꯡ ꯊꯣꯡꯕ ꯍꯥꯏꯕ꯭ꯔꯥ
ꯈꯃꯤꯦ ꯊꯣꯡꯕ ꯍꯩꯌꯦꯅꯦ ꯑꯗꯨꯝ ꯍꯩꯗ꯭ꯔꯣꯏ ꯈꯪꯅꯤꯗ
ꯈꯪꯗꯦ
ꯈꯪꯗꯦ ꯍꯩꯕ꯭ꯔꯥ ꯍꯩꯇꯕ꯭ꯔꯥꯗꯤ ꯈꯪꯗꯦ ꯑꯗꯨꯝ ꯊꯣꯡꯉꯦ
ꯑꯣꯛꯁꯥ ꯇꯥꯎ ꯑꯣꯛꯁꯥ ꯑꯣꯧꯁꯥ ꯌꯦꯟ ꯂꯣꯏ ꯊꯣꯡꯕ ꯍꯥꯏꯩꯕ꯭ꯔꯥ
ꯍꯣꯏ ꯊꯣꯡꯉꯦ
ꯍꯥ
ꯊꯣꯡꯉꯦꯕ
ꯍꯩꯕ꯭ꯔꯥ ꯍꯥꯏꯕꯅꯤ
ꯍꯩꯌꯦ ꯍꯩꯌꯦ ꯅꯪꯒꯤ ꯍꯩꯗꯨꯕꯨ